ꯍꯜꯂꯣ
ꯎꯝ ꯍꯥꯏꯔꯛ ꯑꯣ
ꯑꯣ ꯃꯤ ꯑꯃ ꯀꯣꯜ ꯂꯥꯛꯄꯒꯤ ꯑꯩꯅ ꯎꯝ ꯄꯥꯏꯈꯠꯂ ꯂꯩ ꯇꯥꯏꯌꯦ ꯅꯪꯗꯤ ꯇꯥꯕ꯭ꯔꯣ ꯍꯜꯂꯣ ꯇꯥꯔꯕꯣ ꯑꯣ ꯑꯩꯁ ꯑꯩꯒꯤ ꯑꯩꯒꯤ ꯑꯩꯒꯤ ꯅꯔꯥꯅ ꯄꯥꯈꯠꯂꯨꯔꯦꯍꯦ ꯑꯩꯗꯤ
ꯌꯥꯟ ꯅꯠꯇꯦ ꯇꯥꯏꯌꯦ
ꯎꯝ ꯀꯩꯗꯧꯔꯤꯅꯣ
ꯑꯗꯨꯝ ꯐꯝ ꯐꯝꯃꯒ ꯂꯩꯌꯦ ꯇꯥꯏꯝ ꯋꯦꯁ ꯇꯧꯔꯒ ꯑꯃ ꯇꯧꯅꯤꯡꯉꯥꯏꯁꯨ ꯇꯟꯕ ꯑꯃ ꯇꯧꯅꯤꯡꯉꯥꯏꯁꯨ ꯇꯟꯕ
ꯅꯨꯡꯉꯥꯏꯌꯦꯅꯦ ꯅꯣꯏꯒꯤ ꯄꯨꯟꯁꯤꯁꯦ
ꯋꯥꯏꯗ
ꯀꯩꯒꯤꯅꯣ ꯍꯣꯝ ꯁꯤꯛ ꯇꯧꯕ ꯍꯧꯔꯕꯣ
ꯑꯁ ꯌꯨꯝ ꯆꯠꯅꯤꯡꯕꯅ ꯂꯣꯏꯔꯕꯅꯦ
ꯀꯞꯔꯒ ꯂꯩꯕ ꯅꯔꯀꯣ ꯅꯪꯁꯦ
ꯅꯍꯥꯟ ꯑꯩꯅ ꯀꯞꯄꯒ ꯀꯣꯜ ꯇꯧꯔꯛꯄ ꯑꯩꯈꯣꯏ ꯃꯈꯈꯣꯏꯗ ꯑꯗꯒꯤ ꯀꯔꯤꯒꯤ ꯀꯞꯄ꯭ꯔꯅꯦ ꯑꯁ ꯇꯧꯔꯒ
ꯍ
ꯃꯔꯛꯇꯗꯤ ꯌꯥꯝꯅ ꯅꯤꯡꯁꯤꯡꯕꯀꯣ
ꯐꯔ ꯇꯧꯋꯦ ꯇꯧꯋꯦ ꯅꯨꯄꯤꯁꯤꯡꯁꯦ ꯑꯗꯨꯝ ꯍꯣꯝ ꯏꯁꯇꯤꯛ ꯇꯧꯒꯜꯂꯤꯗ
ꯍꯣꯏ
ꯅꯨꯄꯥꯁꯤꯡꯅ ꯈꯔ ꯀꯩꯅꯣ ꯇꯧꯕ ꯋꯥꯅꯤ ꯑꯩꯁꯨ ꯍꯥꯟꯅ ꯇꯝꯄꯥꯛꯇ ꯂꯩꯔꯤꯀꯥꯟꯗ ꯏꯃꯥꯟꯅꯕꯤ ꯑꯃ ꯂꯩꯌꯦ ꯌꯥꯝ ꯍꯣꯝ ꯁꯤꯛ ꯇꯧꯒꯟꯕ ꯑꯃ ꯂꯩꯌꯦ ꯑ ꯂꯩ ꯑꯩꯈꯣꯏ ꯅꯨꯄꯤꯒꯤ ꯁꯥꯏꯀꯜ ꯂꯥꯛꯄ ꯀꯥꯟꯗꯣ
ꯎꯝ
ꯑꯗꯨ ꯃꯇꯝꯗꯣ ꯑꯗꯨꯒꯨꯝꯕ ꯂꯥꯛꯑꯗꯤ ꯃꯃꯥꯗꯣ ꯐꯣꯟ ꯇꯧꯔꯒ ꯀꯞꯄꯒ ꯂꯩꯐꯝ ꯎꯏ ꯇꯧꯔꯅꯤ ꯃꯥꯗꯣ ꯍꯣ ꯑꯩꯈꯣꯏꯕꯁꯤ ꯑꯩꯈꯣꯏꯁꯨ ꯍꯣꯝꯁꯤꯛ ꯇꯧꯋꯦꯗꯣ ꯁꯤꯗꯤ ꯆꯔꯅꯦꯗꯅ ꯑꯩꯈꯣꯏꯒꯤꯗꯤ ꯅꯨꯄꯤꯒꯤꯗꯤ ꯃꯥꯗꯤ ꯃꯃꯥ ꯃꯄꯥꯁꯨ ꯐꯣꯟ ꯇꯧꯔꯒ ꯑꯗꯨꯝ ꯀꯞ ꯔ ꯂꯩꯕ ꯁꯤꯒꯨꯝꯕꯁꯨ ꯌꯥꯝ ꯂꯩꯌꯦ ꯍꯣꯝ ꯁꯤꯛꯄꯨꯗꯤ ꯇꯧꯒ ꯇꯧꯃꯜꯂꯦ ꯀꯩꯅꯣ ꯇꯧꯋꯤꯗ ꯌꯥꯝ ꯑꯉꯥꯡ ꯃꯥꯜꯂꯦꯅ
ꯎ ꯍꯣꯝ ꯁꯤꯛ ꯇꯧꯕꯈꯣꯏ ꯁꯤ ꯌꯥꯝꯅ ꯂꯨꯕꯅꯦ ꯑꯁ
ꯑꯥ ꯃꯤ ꯃꯤ ꯃꯤ ꯃꯤꯗꯒ ꯂꯩꯌꯦ ꯍꯣꯏ ꯈꯔꯗꯤ ꯑꯥ ꯌꯥꯝ ꯑꯣꯏꯒꯟꯕꯁꯨ ꯂꯩꯌꯦꯀꯣ ꯃꯤ ꯍꯣꯝꯁꯤꯛ ꯌꯥꯝ ꯑꯣꯏꯒꯟꯕꯁꯨ ꯂꯩꯌꯦ ꯑꯗꯨꯝ ꯃꯐꯝ ꯃꯊꯪ ꯃꯔꯝ ꯈꯪꯗ꯭ꯔꯁꯨ ꯑꯗꯨꯝ ꯍꯣꯝ ꯁꯤꯛ ꯇꯧꯔꯒ ꯀꯞꯄ ꯂꯩꯌꯦꯕ ꯌꯥꯝꯅ
ꯅꯣꯏ ꯎꯝ ꯔꯦꯟ ꯂꯩꯔꯤꯔꯣ
ꯍꯣꯏ ꯔꯦꯟꯠ ꯇ ꯂꯩꯌꯦ
ꯑꯣ ꯃꯤ ꯅꯣꯏꯒꯤ ꯅꯥꯏꯕꯔ ꯊꯪꯅꯕ ꯃꯤꯌꯥꯝ ꯂꯩꯔꯝꯕꯅꯤꯅ
ꯎꯝ ꯑꯩꯈꯣꯏꯗ ꯑꯅꯝꯕꯅ ꯔꯣꯡꯃꯩ ꯈꯣꯏ ꯂꯩꯑꯦ ꯌꯥꯝꯂꯩꯍꯦ ꯔꯣꯡꯃꯩꯀꯣ
ꯑꯣ ꯅꯣꯏ ꯍꯦꯛ ꯍꯦꯛ ꯄꯨꯟꯗ꯭ꯔꯣ
ꯄꯨꯟꯗꯦꯗ ꯃꯇꯝ ꯃꯩꯇꯩꯦꯗ ꯄꯨꯛꯅꯤꯡꯉꯥꯏꯁꯨ ꯃꯣꯏꯁꯨ ꯃꯣꯏ ꯊꯕꯛ ꯆꯠꯂꯒꯅꯤ ꯍꯣꯏ
ꯍ‌ꯣꯏ ꯁꯤ ꯉꯥꯛꯀꯅꯤ ꯑꯩꯈꯣꯏ ꯑꯩꯈꯣꯏꯅꯕꯨꯕꯣ ꯆꯤꯡꯗ ꯂꯩꯕꯒꯤ ꯃꯇꯝ ꯂꯩꯕ ꯋꯥꯅꯤ ꯅꯣꯏ ꯃꯄꯥꯟ ꯆꯠꯊꯣꯛꯑꯒ ꯃꯁꯥ ꯃꯁꯥꯒꯤ ꯊꯕꯛ ꯑꯣꯠꯅꯔꯤꯕꯁꯤꯡꯗꯤ ꯆ ꯆꯥꯛ ꯏꯟꯖꯥꯡ ꯊꯣꯡꯉꯔ ꯆꯥꯔ ꯆꯠꯂꯅꯤ ꯑꯃꯨꯛ ꯊꯦꯡꯅ ꯍꯜꯂꯛꯀꯅꯤ ꯑꯗꯨꯝ ꯇꯧꯅꯤꯅ
ꯅꯪꯁꯨ ꯃꯄꯥꯟꯗ ꯂꯩꯔꯝꯕꯔꯣ꯫
ꯑꯩꯗꯤ ꯃꯄꯥꯟꯗ ꯂꯩꯇꯦꯗ ꯑꯗꯨꯣ ꯑꯗꯨꯝ ꯈꯪꯉꯦꯗꯅ ꯃꯤꯒꯤ ꯂꯥꯏꯐ ꯇꯥꯔꯗ ꯑꯗꯨꯝ ꯇꯧꯔ ꯂꯩꯕꯗꯣ ꯄꯥꯟꯗꯕꯨꯗꯤ ꯂꯩꯇꯦ ꯑꯗꯣ ꯑꯩꯅ ꯑꯩꯒꯤ ꯇꯝꯄꯥꯛꯇꯕꯨꯗꯤ ꯇꯝꯄꯥꯛꯇꯕꯨꯛꯇꯪꯗꯤ ꯂꯩꯔꯝꯃꯦ
ꯑꯣ ꯑꯣꯝ
ꯃꯇꯝ ꯄꯥꯛꯄ ꯐꯥꯎꯕ ꯑꯗꯨꯃꯥꯏꯅ ꯇꯧꯋꯦ ꯑꯗꯨ ꯁꯨꯇꯤꯗꯗꯤ ꯎꯝ ꯑꯩꯈꯣꯏ ꯏꯃꯥ ꯑꯩꯈꯣꯏ ꯃꯄꯥꯟ ꯆꯠꯊꯣꯛꯄ ꯍꯥꯏꯕꯁꯦ ꯑꯩꯈꯣꯏꯒꯤ ꯄꯦꯔꯦꯟꯁꯁꯨ ꯂꯩꯇꯕꯅꯤꯅ ꯔꯦꯁꯄꯣꯟꯁꯤꯕꯤꯂꯤꯇꯤꯁꯨ ꯂꯩꯗꯅ
ꯍꯣꯏ ꯍꯣꯏꯌꯦ ꯎꯝ
ꯑꯗꯒꯤ ꯑꯩꯈꯣꯏ ꯐꯖꯅ ꯑꯗꯨꯣ ꯃꯄꯥꯟꯗ ꯂꯩꯕꯗꯤ ꯑꯩꯈꯣꯏ ꯆꯤꯡꯗ ꯂꯩꯕꯗꯧꯅ ꯄꯪꯆꯠ ꯆꯠꯄꯁꯨ ꯑꯃꯨꯛ ꯌꯥꯗꯕ ꯑꯃ ꯂꯩ ꯏꯗꯨ ꯁꯤꯇꯤꯗ ꯂꯩꯕꯒꯨꯝꯕꯁꯦ ꯑꯩꯗꯤ ꯑꯃꯨꯛꯀ ꯑꯩꯔꯣ
ꯇꯨꯝꯅꯤꯉꯥꯏ ꯃꯇꯝ ꯑꯣꯏꯔꯝꯃꯅꯦꯕ ꯑꯗꯨꯔꯣꯝꯗꯗꯤ ꯇꯨꯝꯝꯕ ꯃꯇꯝ
ꯍꯣꯏ ꯇꯨꯝꯅꯈ꯭ꯔꯦꯗ ꯑꯩꯈꯣꯏ ꯏꯃꯨꯡꯁꯤꯡꯁꯨ ꯀꯣ ꯑꯗꯨ ꯑꯩꯅ ꯐꯤ ꯈꯤꯇꯪ ꯁꯥꯈꯤꯒꯦ ꯍꯥꯏꯅ ꯐꯤ ꯁꯥꯔꯒ ꯂꯩꯕ
ꯑꯥ ꯐꯩꯌꯦ
ꯑꯗꯨꯅꯤ ꯃꯝ ꯅꯨꯃꯤꯠ ꯆꯨꯞꯄ ꯁꯥꯕ ꯁꯨꯡꯐꯥꯡ ꯐꯪꯗꯕ ꯑꯩꯗ ꯁꯤꯒꯤ ꯊꯥꯕꯛ ꯆꯠꯄꯀꯣ ꯉꯥꯁꯤꯁꯦ ꯑꯗꯨꯒꯤ ꯈꯤꯇꯪ ꯁꯥꯥꯔꯝꯒꯦꯅ ꯑꯩꯅ ꯇꯨꯝꯗ꯭ꯔꯤꯉꯩꯗ ꯍꯥꯥ
ꯅꯥꯍꯥ ꯑꯣꯏꯕꯒꯤ ꯊꯕꯛ ꯌꯥꯝꯅ ꯆꯠꯂꯦ ꯍꯥꯏ
ꯈꯪꯗꯦꯗ ꯂꯩꯔꯗꯤ ꯇꯥꯡꯕꯅꯤꯅ ꯑꯁꯨꯝ ꯏꯁꯥ ꯏꯁꯥꯗꯒꯤ ꯇꯧꯕ ꯋꯥꯅꯤ ꯂꯩꯔꯗꯤ ꯂꯤꯁꯤꯡ ꯑꯅꯤ ꯑꯍꯨꯝ ꯃꯈꯥ ꯇꯥꯗ꯭ꯔꯦꯗꯣ ꯑꯗꯨꯒꯤ ꯑꯗꯨꯝ ꯄꯪꯁꯥ ꯁꯥꯔꯤꯕ ꯍꯥꯏꯕꯗꯨꯅ ꯁꯥꯕꯁꯤ ꯇꯟꯗꯤ ꯇꯂꯦꯗꯣ ꯎꯄꯥꯏ ꯂꯩꯇꯦ ꯑꯩꯈꯣꯏ ꯁꯥꯗ꯭ꯔꯁꯨ ꯑꯃꯨꯛ ꯃꯤ ꯁꯦꯠꯅꯕ ꯃꯇꯝꯗ ꯑꯩꯈꯣꯏ ꯁꯦꯠꯅꯤꯡꯉꯥꯏ ꯂꯩꯔꯣꯏ
ꯑꯩꯈꯣꯏꯒꯤ ꯁꯣꯁꯥꯏꯇꯤꯗ ꯀꯩꯅꯣ ꯇꯧꯗꯕ ꯃꯥꯟꯒꯅꯤꯅ ꯌꯨꯅꯤꯐꯣꯔꯝ ꯇꯧꯁꯦ ꯈꯣꯠꯂꯦ ꯍꯥꯏꯕꯀꯥꯟꯗꯀꯣ
ꯑꯥ
ꯁꯣꯁꯥꯏꯇꯤꯗ ꯑꯃ ꯊꯣꯡ ꯆꯠ ꯃꯔꯝ ꯊꯣꯛꯇꯕ ꯍꯥꯏꯅ ꯑꯃꯨꯛ ꯈꯟꯈꯤꯗꯣꯏꯅꯦꯕ ꯃꯤꯅ
ꯆꯥꯛ ꯌꯦꯟꯁꯥꯡ ꯊꯣꯡꯉꯕꯣ
ꯊꯣꯡꯗꯔꯤ ꯇꯟꯗꯅ ꯀꯣ ꯁꯨꯝ ꯂꯩꯔꯤ
ꯑꯣ ꯃꯄꯥꯟ ꯑꯩꯁꯨ ꯑꯗꯨꯃꯥꯏꯅ ꯇꯧꯋꯦ ꯎꯝ ꯊꯕꯛ ꯆꯠꯂꯨꯔꯒ ꯍꯜꯂꯛꯄꯗꯀꯣ ꯉꯥꯏꯍꯥꯛꯇꯪ ꯑꯣꯏꯔꯁꯨ ꯍꯤꯞꯂꯒ ꯄꯣꯊꯥꯗ꯭ꯔꯗꯤ ꯌꯥꯗꯕ ꯑꯩꯒꯤ ꯑꯩꯉꯣꯟꯗ ꯑꯗꯨ ꯑꯗꯨꯒꯤ ꯂꯥꯏꯅꯥ ꯂꯩꯌꯦ ꯑꯩꯁꯨ
ꯍꯣꯏ
ꯑꯗꯨ ꯄꯣꯊꯥꯔꯒ ꯑꯃꯨꯛ ꯁꯨꯒꯗꯕ ꯊꯕꯛꯇꯣ ꯑꯃꯨꯛ ꯁꯨꯕ ꯑꯣ ꯑꯗꯣ ꯅꯣꯏꯗꯤ ꯂꯩꯁꯥꯕꯤ ꯑꯣꯏꯕꯒꯤ ꯑꯗꯨꯝ ꯀꯨꯏꯅ ꯄꯣꯊꯥꯕ ꯌꯥꯕꯅꯤ ꯑꯗꯣ ꯑꯩꯈꯣꯏꯗꯤ ꯑꯉꯥꯡ ꯂꯩꯈ꯭ꯔꯕꯅꯤꯅ ꯌꯥꯗꯕꯒꯤ ꯉꯥꯏꯍꯥꯛ ꯑꯗꯨꯝ ꯄꯨꯊꯔꯒ ꯑꯗꯨꯝ ꯃꯨꯛ ꯁꯨꯕ ꯉꯍꯥꯛ ꯆꯠꯂꯨꯔꯒ ꯑꯃꯨꯛ ꯁꯨꯕ ꯍꯥꯏꯕꯗꯨꯅꯤ ꯑꯩꯈꯣꯏꯗꯤ ꯎꯄꯥꯏ ꯂꯩꯇꯕꯅꯤꯅ
ꯅꯣꯏ ꯏꯁꯤꯡꯒꯨꯝꯕꯗꯤ ꯅꯨꯡꯉꯥꯏꯕ꯭ꯔꯣ ꯂꯩꯔꯒ ꯑꯗꯨꯝ ꯁꯤꯖꯤꯟꯅꯕ꯭ꯔꯣ
ꯀꯣ ꯑꯩꯈꯣꯏ ꯑꯩꯈꯣꯏꯒꯤ ꯔꯨꯝꯗ ꯏꯁꯤꯡ ꯅꯛꯇꯕ ꯑꯗꯨ ꯃꯤ ꯑꯇꯣꯞꯄ ꯍꯥꯏꯗꯤ ꯑꯩꯈꯣꯏꯗꯒꯤ ꯈꯔ ꯆꯠꯊꯣꯛꯑꯒ ꯑꯗꯨꯝ ꯀꯥ ꯑꯍꯨꯝ ꯀꯥ ꯑꯍꯨꯝ ꯃꯔꯤ ꯆꯠꯊꯣꯛꯑꯒ ꯋꯥꯁꯔꯨꯝ ꯑꯃ ꯂꯩ ꯑꯗꯨ ꯁꯤꯖꯤꯟꯅꯔ ꯂꯩꯔꯤꯅꯦꯕ
ꯑꯣ ꯏꯁꯤꯡ ꯏꯁꯤꯡ ꯂꯩ ꯃꯣꯏꯅ ꯂꯩꯔꯒ ꯄꯤꯖꯔꯤꯔꯣ ꯀꯃꯥꯏꯅ ꯅꯣꯏꯅ ꯇꯣꯉꯥꯟꯅ ꯂꯩꯕ꯭ꯔꯣ
ꯅ ꯃꯣꯏꯒꯤ ꯃꯣꯏꯒꯤ ꯏꯁꯤꯡ ꯏꯁꯤꯡ ꯆꯔꯆꯇꯤ ꯂꯧꯗꯦꯕ ꯑꯗꯣ ꯑꯩꯈꯣꯏꯒꯤ ꯑꯩꯈꯣꯏꯒꯤ ꯀ꯭ꯂꯥꯁꯁꯦ ꯋꯥꯁꯔꯨꯝ ꯑꯦꯗꯁꯅꯦꯕ ꯑꯗꯨ ꯋꯥꯁꯔꯨꯝ ꯑꯦꯇꯦꯆꯇꯨꯗ ꯏꯁꯤꯡꯁꯦ ꯇꯥꯗꯕ ꯑꯗꯨꯒꯤ ꯋꯥꯁꯔꯨꯝ ꯑꯗꯨ
ꯣꯏꯕꯒꯤꯔꯣ ꯏꯁꯤꯡ ꯂꯩꯇꯕꯒꯤꯔꯣ ꯇꯣ ꯎ
ꯑꯦ ꯊꯥ ꯑꯃ ꯍꯦꯜꯂꯦ ꯁꯤꯗ ꯂꯩꯕꯁꯦ ꯑꯗꯨ ꯁꯨꯡꯂꯥꯛ ꯂꯥꯛꯄꯦ
ꯑꯣ ꯃꯣꯏꯒꯤ ꯁꯤꯖꯤꯟꯅꯕꯗꯣ ꯃꯣꯏꯗꯤ ꯀꯩꯁꯨ ꯍꯥꯏꯗ꯭ꯔꯣ ꯕꯠꯔꯨꯝ ꯇꯣꯉꯥꯟ ꯁꯤꯖꯤꯟꯅꯕ ꯃꯤꯒꯤ ꯁꯤꯖꯤꯟꯅꯕꯗꯣ
ꯑꯗꯨ ꯌꯨꯁ ꯇꯧꯗꯕꯀꯣ ꯑꯗꯨꯒꯤ
ꯐꯩꯅꯦ ꯑꯗꯨꯗꯤ ꯑꯃꯨꯛꯀꯣ
ꯏꯇꯦꯆ ꯇꯧꯔꯒ ꯏꯁꯤꯡ ꯉꯥꯛꯇ꯭ꯔꯗꯤ ꯅꯣꯏ ꯀꯝꯄ꯭ꯂꯦꯟ ꯇꯧꯒꯗꯕ꯭ꯔꯣ
ꯍꯋꯦ ꯑꯗꯣ ꯑꯁ ꯃꯣꯏ ꯊꯧꯁꯥꯕꯤꯗꯕ ꯍꯥꯏꯇꯥꯔꯦꯅꯦ ꯃꯤꯌꯥꯝ ꯀꯨꯏꯅꯤꯅꯀꯣ
ꯍꯣꯏ ꯑꯩꯈꯣ ꯌꯨꯇ꯭ꯌꯨꯕꯇ ꯑꯃ ꯚꯤꯗꯤꯑꯣ ꯑꯃ ꯎ ꯐꯪꯉꯦ ꯁꯤꯇꯤꯗ ꯂꯩꯕꯁꯦ ꯂꯥꯏ ꯂꯦꯟꯗꯣꯠꯁꯤꯡꯗꯣ ꯌꯥꯝ ꯅꯥꯝꯃꯕꯨ ꯐꯠꯇꯕ ꯑꯗꯨꯃꯥꯏꯅꯗꯤ ꯇꯧꯕ ꯇꯧꯋꯦ ꯍꯥꯏꯅꯀꯣ ꯑꯃ ꯅꯨꯄꯤ ꯑꯃꯅ ꯍꯥꯏꯕꯗꯨ ꯎꯋꯦ
ꯑꯐꯕ ꯃꯤꯁꯨ ꯂꯩꯌꯦ ꯑꯗꯨꯅ ꯂꯣꯏꯅ ꯐꯠꯇꯦ ꯍꯥꯏꯅ ꯍꯥꯏ ꯂꯩꯇꯦꯗ ꯃꯤ ꯈꯔ ꯈꯔ ꯌꯥꯎꯕ ꯍꯥꯏꯅ
ꯎꯝ ꯐꯠꯇꯕ ꯌꯥꯝ ꯌꯥꯝ ꯂꯩꯌꯦ ꯍꯥꯏꯅꯀꯣ ꯃꯥꯅ ꯑꯗꯨꯝ ꯍꯥꯏꯕ ꯏꯃꯥꯟꯅꯔꯦꯟ ꯂꯩꯔꯝꯕ ꯀꯥꯟꯗꯁꯨ ꯑꯗꯨꯃꯥꯏꯅ ꯃꯣꯏꯕꯨ ꯇ꯭ꯔꯤꯠ ꯌꯥꯝ ꯊꯤ ꯊꯤꯅ ꯇꯧꯕꯤꯌꯦ ꯈꯣꯠꯂꯦ ꯍꯥꯏꯅ ꯃꯥꯅ ꯍꯥꯏ ꯍꯧꯖꯛꯇ ꯍꯥꯏꯕ ꯑꯃ ꯑꯩꯅ ꯎꯑꯦꯕ ꯑꯦꯝ ꯏꯁ ꯑꯩꯈꯣꯏꯅꯤ ꯕꯤꯔꯌꯥꯅꯤꯅꯦ ꯎꯝ ꯁꯤꯇꯤꯗ ꯂꯩꯕꯅꯤꯅ ꯑꯃꯨꯛ ꯃꯣꯏ ꯕꯨ ꯑꯩꯈꯣꯏꯅ ꯆꯤꯡ ꯀꯜꯂꯒ ꯄꯀꯥꯡ ꯉꯥꯡꯕ ꯌꯥꯕꯁꯨ ꯅꯠꯇꯦ ꯑꯗꯣ ꯃꯣꯏꯗꯤ ꯃꯣꯏꯒꯤ ꯃ ꯐꯐꯝꯅꯤ ꯑꯩꯈꯣꯏꯗꯤ ꯑꯩꯈꯣꯏꯒꯤ ꯃꯐꯝ ꯅꯠꯇꯦꯅ
ꯍꯣꯏ
ꯎꯄꯥꯏ ꯂꯩꯇꯦ ꯑꯗꯨꯝ ꯈꯥꯡꯕ ꯇꯥꯕꯅꯤꯅꯦ
ꯒ꯭ꯌꯥꯁꯒꯨꯝꯕꯗꯤ ꯌꯥꯝ ꯇꯥꯡ ꯉꯝꯃꯅꯦ ꯒ꯭ꯌꯥꯁꯀꯨꯝꯕꯗꯤ ꯀꯌꯥ-ꯀꯌꯥ ꯄꯤꯅꯕ꯭ꯣꯔ
ꯒꯤ꯭ꯌꯥꯁ ꯈꯪꯗꯦ ꯒ ꯒꯤ꯭ꯌꯥꯁ ꯁꯤꯖꯤꯟꯅꯗꯦ
ꯏꯟꯗꯛꯁꯟ ꯁꯤꯖꯤꯟꯅꯕ꯭ꯔꯣ
ꯏꯟꯗꯛꯁꯟ ꯁꯤꯖꯤꯟꯅꯩꯌꯦ ꯒ꯭ꯌꯥꯁ ꯅꯍꯥꯟ ꯒ꯭ꯌꯥꯁ ꯑꯃꯛ ꯐꯪꯗꯕꯗꯣ ꯑꯗꯨꯗ ꯒ꯭ꯌꯥꯁ ꯂꯧꯕ ꯐꯪꯗ꯭ꯔꯦ ꯑꯗꯨ ꯃꯃꯟꯗꯣ ꯒ꯭ꯌꯥꯁ ꯃꯆꯥꯗꯨꯅꯦꯕ ꯑꯩꯈꯣꯏꯅ ꯁꯤꯖꯤꯟꯅꯕ꯭ꯔꯣ ꯑꯗꯨ ꯒ꯭ꯌꯥꯁ ꯃꯆꯥꯗꯣ ꯑꯃ ꯃꯆꯥ ꯑꯃ ꯑꯗꯨꯗ ꯅꯥꯏꯟ ꯍꯟꯗ꯭ꯔꯦꯠ ꯄꯤꯕ ꯋꯥꯅꯤꯗ ꯑꯗꯨꯒꯤ ꯑꯁ ꯅꯪ ꯍꯟꯗꯛ ꯋꯥꯟ ꯊꯥꯎꯖꯟ ꯇꯨ ꯍꯟꯗ꯭ꯔꯦꯗ ꯑꯗꯨꯃꯥꯏꯅ ꯄꯤꯕꯤꯒꯦꯀꯣ ꯂꯧꯕ ꯉꯝꯗꯕ ꯑꯗꯨꯒꯨꯝꯕ ꯒꯤꯌꯥꯁ ꯃꯆꯥꯛ ꯃꯆꯥꯗꯣ
ꯑꯥ ꯍꯣꯏ ꯑꯣꯏꯒꯅꯤ ꯏꯟꯗꯛꯁꯟ ꯁꯤꯖꯤꯟꯅꯕꯗꯨꯅ ꯑꯃꯨꯛ ꯈꯔ ꯄꯦ ꯑꯗꯨ ꯃꯩꯒꯤ ꯆꯥꯔꯖꯇꯨ ꯌꯥꯝ ꯂꯧꯔꯗꯤ ꯈꯪꯗꯦꯀꯣ ꯑꯗꯨ ꯅꯠꯇ꯭ꯔꯗꯤ ꯂꯨꯅ ꯐꯒꯅꯤ
ꯍꯧꯖꯤꯛꯇꯤ ꯑꯃꯨꯛ ꯈꯔ ꯍꯣꯡꯉꯝꯒꯅꯤꯌꯦ ꯒ꯭ꯦꯁꯇꯣ ꯍꯧꯖꯤꯛꯁꯨ ꯇꯥꯡꯉꯦꯕ
ꯈꯪꯗꯦ ꯍꯪꯈꯤꯗꯔꯦ ꯍꯪꯕꯤꯗꯦ ꯑꯩ ꯍꯧꯔꯛꯑꯗꯤ ꯑꯗꯨꯝ ꯑꯩ ꯂꯩꯔꯗꯣꯏꯅꯦ ꯑꯗꯨꯒꯤ
ꯑ
ꯂꯝ ꯅ
ꯍꯧꯖꯤꯛꯇꯤ ꯈꯔ ꯑꯍꯣꯡꯉ ꯎꯝ ꯆꯤꯡꯗ ꯂꯩꯔꯗꯤ ꯒꯦꯁ ꯁꯤꯖꯤꯟꯅꯗ꯭ꯔꯁꯨ ꯌꯥꯔꯝꯒꯗꯕꯅꯦ
ꯍꯣꯏ
ꯁꯤꯡꯅ ꯁꯤꯖꯤꯟꯅꯕ ꯌꯥꯕꯗꯣ ꯑꯗꯨꯕꯨ ꯆꯤꯡꯗꯁꯨ ꯍꯧꯖꯤꯛꯀꯥꯟꯗꯤ ꯁꯤꯡ ꯄꯥꯛ ꯁꯤꯖꯤꯟꯅꯗ꯭ꯔꯦꯗ ꯒ꯭ꯌꯥꯁ ꯉꯥꯛꯇꯪ ꯒ꯭ꯌꯥꯁ ꯉꯥꯛꯇꯪ
ꯑꯗꯨ ꯐꯗ ꯑꯣꯏꯔ꯭ꯔꯦꯗ ꯆꯥꯎꯈꯠꯄ ꯃꯇꯝ ꯍꯥꯏꯗꯣ ꯑꯣꯏꯔꯕꯅꯤꯅꯀꯣ
ꯑꯃꯨꯛꯀꯁꯤꯡꯅ ꯆꯥꯛ ꯏꯟꯁꯥꯡ ꯊꯣꯡꯕꯗꯣ ꯇꯟꯅꯈ꯭ꯔꯦ ꯍꯧꯖꯤꯛ ꯁꯤꯗꯁꯨ ꯆꯤꯡꯗꯁꯨ
ꯎꯝ
ꯑꯩꯁꯨ ꯃꯤꯁꯨ ꯑꯩꯁꯨ ꯁꯤꯡꯗ ꯆꯥꯛ ꯏꯟꯁꯥꯡ ꯊꯣꯡꯗ ꯇꯜꯂꯦ ꯁꯥꯕꯒ ꯑꯗꯨꯝ ꯆꯒꯦꯝ ꯄꯣꯝꯕꯒꯨꯝꯕꯗꯤ ꯁꯤ ꯃꯩꯗ ꯊꯣꯡꯕꯗꯣ ꯍꯦꯟꯅ ꯍꯥꯎꯋꯦ ꯒꯦꯁꯇ ꯊꯣꯡꯕꯗꯒꯤꯗꯤꯀꯣ
ꯃꯤꯅ ꯍꯥꯏꯅꯩꯌꯦ ꯏꯃꯥꯈꯣꯏꯅꯁꯨ ꯑꯍꯟꯁꯤꯡꯅꯀꯣ ꯆꯦꯡꯅ ꯊꯥ ꯀꯩꯅꯩꯅꯣ ꯑ ꯁꯤꯡꯅ ꯊꯣꯡꯕꯗꯣ ꯍꯥꯎꯋꯦ ꯍꯥꯏꯔꯒ ꯑꯗꯣ ꯑꯩꯗꯤ ꯈꯪꯗꯦꯗ ꯗꯤꯐ꯭ꯔꯦꯟꯁ ꯇꯥꯊꯣꯛꯄ ꯍꯩꯇꯦ
ꯑꯣ ꯑꯩꯒꯤ ꯆꯒꯦꯝꯒꯣꯝꯕꯒꯨꯝꯕ ꯊꯣꯡꯉꯗꯤ ꯃꯩꯗ ꯑꯗꯨꯝ ꯊꯣꯡꯉꯦ ꯑꯩꯁꯨ ꯍꯧꯖꯤꯛ ꯖꯤꯛ ꯎꯁꯨꯕ ꯃꯩ ꯆꯥꯛꯀꯨꯝꯕꯗꯤ ꯃꯩꯗꯤ ꯊꯅ ꯍꯦꯟ ꯀꯥꯡꯁꯣꯏꯒꯨꯝꯕꯗꯤ ꯊꯣꯡꯅꯤꯦꯅ ꯃꯩꯗ ꯁꯥꯕꯅꯤꯅ ꯑꯗꯨꯝ ꯇꯜꯂꯤ
ꯑꯝ